ꯇꯥꯄ꯭ꯔ
ꯎꯝ
ꯇꯣꯝꯕꯤ ꯑꯣꯏꯔꯤꯕ ꯅꯤꯡꯈ꯭ꯔ ꯃꯥꯜꯂꯦꯅꯦ ꯌꯥꯏ ꯌꯥꯏꯅ ꯁ ꯁꯦ ꯁꯦ ꯍꯥꯏꯔꯛꯑꯣꯅ
ꯑꯣꯏꯊꯣꯛꯑ ꯂꯣꯏꯔꯒꯦ ꯅꯨꯡꯉꯥꯏꯅꯕꯨ ꯊꯝꯕꯤꯅꯤ ꯍꯥꯏꯔꯗꯤ ꯑꯣꯏꯊꯣꯛꯑ ꯂꯣꯏꯔꯦ ꯅꯠꯇ꯭ꯔꯥ
ꯑꯦꯁ ꯇꯨꯕꯗꯤ ꯂꯥꯏ ꯄꯠ ꯅ ꯀꯩꯅꯣ ꯇ ꯅꯣꯏ ꯀꯩꯅꯣꯁꯤꯡꯗ ꯏꯃꯨꯡꯁꯤꯡꯗ ꯊꯕꯛ ꯆꯅꯔꯔꯕꯣ
ꯎꯝ
ꯎꯝ ꯅ ꯑꯗꯨ ꯑꯗꯨꯣ ꯎ ꯅꯣꯏꯒꯤ ꯌꯦꯟꯁꯤꯁꯨ ꯑꯗꯨꯝ ꯌꯥꯗꯤ ꯌꯥꯏꯅꯀꯣ ꯏꯕꯥꯅꯤꯁꯤ ꯊꯨꯡꯅꯔꯣ ꯍꯥꯏ ꯃꯥꯜꯂꯦ ꯀꯩꯅꯣ ꯀꯩꯅꯣ ꯐꯨꯜ ꯐꯨꯜꯂ ꯅꯣꯛꯂꯤꯗꯨꯕ ꯃꯤꯅ ꯁꯦꯡꯕ ꯉꯥꯡꯂꯒ ꯃꯁꯤꯒꯤ ꯇꯥꯏꯃꯤꯡ ꯆꯥꯗꯕ ꯌꯦꯟꯁꯦ ꯃꯁꯤ ꯈꯥꯡ ꯑꯦ ꯇꯧꯍꯩꯗꯦ ꯇꯧꯍꯩꯗꯦ ꯑꯩ ꯏꯕꯥꯅꯤ ꯂꯧꯈ꯭ꯔ ꯃꯇꯨꯡꯗ ꯆꯥꯗꯧꯕ ꯆꯥꯒꯦ ꯍꯥꯏꯗꯤ ꯎꯝ ꯎꯝ ꯎꯝ ꯎꯝ ꯅꯪ ꯆꯥꯎꯔꯒ ꯁꯤ ꯇꯧꯅꯤꯡꯉꯦ ꯁꯤ ꯇꯧꯅꯤꯡꯉꯦ ꯍꯥꯏꯕꯁꯨ ꯍꯥꯏꯕ ꯌꯥꯏꯅꯦ ꯄꯥꯟꯗ꯭ꯔꯤꯉꯩꯗ ꯑꯩ ꯂꯥꯏꯔꯤꯛ ꯑꯃꯨꯒ ꯇꯝꯊꯥꯅꯤꯡꯉꯦ ꯍꯥꯏꯔꯁꯨ ꯌꯥꯏꯕ
ꯑꯗꯨ ꯋꯥꯔꯤꯗꯣ ꯂꯣꯏ ꯑꯗꯨꯝ ꯋꯥꯔꯤꯗꯣ ꯑꯗꯨꯝ ꯍꯥꯏꯔꯛꯕ ꯑꯩ ꯇꯥꯒꯦ
ꯌꯥꯏ ꯌꯥꯏ ꯂꯥꯏꯔꯤꯛ ꯃꯈꯥ ꯇꯝꯊꯒꯤ ꯌꯥꯏ
ꯌꯥꯏ
ꯑꯉꯥꯡ ꯑꯉꯥꯡ ꯄꯨꯔ ꯇꯝꯒꯗꯧꯕ ꯑꯗꯨꯗꯤ
ꯀꯔꯝ ꯀꯔꯝ ꯇꯧ ꯏꯆꯤꯟ ꯏꯅꯥꯎ ꯀꯌꯥ ꯁꯨꯒꯦ ꯑꯩ ꯏꯊꯟꯗꯅꯦ ꯇꯣꯝꯄ ꯇꯣꯝꯄꯣꯛ ꯇꯣꯝꯄꯣꯛ ꯍꯥꯏꯔꯗꯤ
ꯃꯇꯣꯝꯗ ꯄꯣꯛꯄ
ꯑꯣ ꯇꯝꯄꯣꯛ ꯍꯥꯏꯕꯗꯨ
ꯎꯝ ꯃꯊꯟꯇ ꯄꯣꯛꯄꯗꯣ ꯇꯣꯝꯄꯣꯛ ꯍꯥꯏꯅ ꯈꯪꯅꯩ
ꯅꯪꯗꯨꯗꯤ ꯃꯤ ꯁꯤꯠꯇꯕ ꯈꯔ ꯌꯥꯎꯔꯦꯗ
ꯀꯔꯤꯅꯣ
ꯇꯣꯝꯄꯣꯛ ꯍꯥꯏꯕꯁꯤ ꯃꯊꯟꯇ ꯄꯣꯛꯄ ꯍꯥꯏꯕꯅꯦ
ꯑꯣ ꯈꯔ ꯅꯨꯡꯁꯤꯃꯤ ꯂꯩꯀꯣ ꯎꯝ ꯍꯥꯏꯅ
ꯑꯗꯣ ꯑꯗꯨꯝ ꯀꯩ ꯍꯥꯏꯅꯤ ꯀꯃꯟ ꯑꯣꯏꯅ ꯈꯪꯅꯕꯁꯦ ꯃꯊꯟꯗ ꯄꯣꯛꯄ ꯃꯆꯥꯁꯦ ꯑꯗꯨ ꯃꯤꯅ
ꯑꯗꯨꯃꯤꯅ
ꯇꯣꯝꯄꯣꯛꯅꯤꯡꯉꯦ ꯑꯗꯨꯗꯤ ꯅꯪꯗꯤꯒ ꯍꯥꯏꯕꯗꯨꯝ ꯌꯥꯎ
ꯍꯣꯏ ꯑꯩ ꯑꯩ ꯃꯤꯡꯁꯨ ꯇꯣꯝꯄꯣꯛꯅꯦ ꯑꯩ ꯃꯤꯡ ꯇꯣꯝꯄꯣꯛ ꯐꯥꯒꯤ ꯇꯧꯅꯤ ꯐꯥꯒꯤ ꯇꯧꯅꯤ ꯑꯩꯗꯤ ꯁꯤꯅ ꯇꯥꯕ ꯍꯜꯂꯦ ꯇꯝꯄꯣꯛ ꯍꯥꯏꯕꯗꯨꯗꯤ ꯑ ꯑꯉꯥꯡ ꯑꯃ ꯑꯃꯃꯨ ꯉꯛꯇ ꯍꯥꯏꯕꯀꯣ ꯑꯣ ꯑꯆꯥ ꯑꯆꯥ
ꯄꯛꯇꯨ ꯄꯛꯀꯅꯤꯅꯦ ꯃꯤꯁꯇꯔ ꯇꯣꯝꯄꯣꯛ
ꯍꯁ ꯇꯜꯂꯦꯗ ꯅꯪ ꯀꯩꯅꯣꯗꯣ ꯑꯥ ꯌꯦꯟꯗꯣ ꯑꯗꯨꯝ ꯌꯥꯗꯤ ꯌꯥꯕꯖꯥꯠꯅꯦ
ꯑꯥ
ꯐꯖꯅ ꯃꯥ ꯏꯕꯥꯅꯤ ꯋꯥꯔꯤ ꯁꯥꯕꯗꯣ ꯐꯖꯅ ꯌꯥꯅꯤꯡꯉꯤ ꯃꯥ
ꯃꯊꯧ ꯐꯖꯟꯅ ꯇꯧꯋꯤꯍꯦ
ꯎꯝ ꯃꯊꯧ ꯐꯖꯅ ꯇꯧꯔꯤ ꯃꯣꯏ
ꯈꯣꯡꯉꯛꯑꯦ ꯇꯨ
ꯌꯦꯇꯨ ꯎꯝ ꯀꯩꯅꯣ ꯃꯗꯤ ꯂꯩꯔꯝꯅꯤ ꯑꯍꯟꯒꯤ ꯋꯥꯔꯤꯗꯣꯀꯣ
ꯃꯥꯁꯨꯅꯦ ꯃꯣꯏ ꯊꯥꯏ ꯑꯃ
ꯃꯣꯏ ꯁꯥꯏꯖꯨ ꯑꯥ ꯃꯈꯥꯒꯤ ꯈꯨꯝꯃꯛꯑꯦꯅꯦ
ꯎꯝ ꯑꯆꯥ ꯑꯗꯨꯗꯤ ꯀꯟꯅ ꯊꯤꯅꯔꯤꯕ ꯑꯣꯏꯔꯦ ꯃꯤꯁꯤꯡꯁꯦ
ꯍꯥꯥ
ꯃꯥꯁꯨ ꯑꯣꯐꯤꯁꯇ ꯄꯤꯌꯣꯅ ꯑꯗꯨꯗꯤ
ꯍꯥ ꯍꯥ
ꯊꯨꯝꯕ ꯆꯥꯝꯃꯟꯕꯩꯔ ꯑꯩ ꯉꯁꯥꯏꯗꯣ ꯍꯩꯍꯥ ꯑꯗꯣ ꯀꯩꯅꯣꯗꯤ ꯋꯦꯗꯔꯗꯤ ꯀꯔꯝ ꯀꯔꯝ ꯇꯧꯔꯤꯕ ꯁꯕ꯭ꯔꯣ ꯏꯪꯕ꯭ꯔꯣ ꯋꯦꯗꯔꯁꯦ ꯑꯩꯅ ꯐꯤ ꯁꯨꯕ ꯍꯦꯛ ꯂꯣꯏꯕꯒ ꯅꯣꯡ ꯁꯨꯔꯛꯀꯤ ꯇꯣꯛꯑꯦ ꯎꯝ ꯀꯩ ꯍꯥꯏꯅꯣ ꯅꯣꯡ ꯅꯣꯡ ꯆꯨꯕ ꯄꯥꯝꯕ꯭ꯔꯣ ꯁꯥꯕ ꯄꯥꯝꯕ꯭ꯔꯣ ꯏꯪꯕ ꯄꯥꯝꯕꯣ ꯅꯪꯗꯤ
ꯑꯩ ꯑꯁꯥꯕꯗꯤ ꯄꯥꯝꯗꯦ ꯑꯌꯪꯕꯗꯤ ꯄꯥꯝꯃꯦ
ꯏꯕ꯭ꯔꯥꯡ ꯎꯝ ꯁꯥ ꯑꯩ ꯑꯗꯨꯗꯤ ꯑꯩꯗꯤ ꯋꯤꯟꯇꯔ ꯃꯇꯝꯗꯁꯨ ꯁꯥꯍꯟꯅꯤꯀꯣ ꯑꯩꯗꯤ ꯅꯣꯡ ꯆꯨꯕꯁꯤꯁꯨꯅꯦ ꯃꯣꯔꯅꯤꯡꯒꯨꯝꯕ ꯏꯚꯤꯅꯤꯡ ꯒꯨꯝ- ꯒꯨꯝꯕ ꯆꯨꯕꯗꯤ ꯄꯥꯝꯗꯦ ꯅꯨꯃꯤꯗꯥꯡꯗ ꯆꯨꯕꯁꯦ ꯑꯣ
ꯁꯤꯅꯔ ꯇꯨꯝꯃꯀꯥꯟꯗ ꯅꯣꯡꯉꯥꯟꯕ ꯈꯪꯍꯧꯗꯦ
ꯍꯧꯗꯦꯕ ꯑꯠꯁꯥ ꯑꯠꯁꯥ ꯑꯠꯁꯥ ꯑꯗꯨꯗꯤ ꯑꯗꯨꯕꯨ ꯏꯪꯕ ꯀꯥ ꯑꯩꯗꯤ ꯑꯁꯥꯕ ꯄꯥꯝꯕꯀꯣ ꯑꯩꯒꯤ ꯍꯛꯆꯥꯡꯗꯣ ꯁꯥꯥꯏꯌꯦꯕ ꯑꯩ ꯍꯛꯆꯥꯡꯗꯣ ꯍꯣꯏ ꯑꯗꯨꯝ ꯀꯩꯅꯣ ꯇꯧꯋꯦꯕ ꯑꯁꯥꯕ ꯋꯦꯗꯔ ꯄꯛꯅꯥꯕꯀꯣ
ꯇꯂꯦ ꯑꯩꯗꯤ ꯁꯕꯁꯦ
ꯑꯁ ꯅꯪ ꯋꯤꯟꯇꯔꯗ ꯈꯪꯅꯤꯗ ꯒ꯭ꯌꯥꯟ ꯇꯕ꯭ꯔꯥ ꯑꯩꯁꯨ ꯑꯩꯒꯤ ꯏꯁꯥ ꯏꯁꯥ ꯏꯁꯥꯕꯨꯗꯤ ꯑꯩꯁꯨ ꯁꯥꯏꯌꯦꯕꯀꯣ ꯎꯝ
ꯑꯗꯣ ꯋꯤꯟꯇꯔ ꯃꯇꯝꯗꯁꯨ ꯏꯁꯥꯥꯁꯦ ꯑꯗꯨꯝ ꯁꯥꯔꯒ ꯂꯩꯌꯦꯕ ꯑꯗꯣ ꯁꯥꯕꯁꯦ ꯑꯩꯗꯤ ꯁꯥꯃꯜꯂꯗꯤ ꯑꯦꯂꯔꯖꯤ ꯍꯧꯋꯦꯕ
ꯑꯠꯁꯥ ꯑꯗꯨꯗꯤ ꯆꯞ ꯆꯥꯔꯦ ꯀꯩꯅꯣ ꯋꯤꯟꯇꯔ ꯃꯇꯝꯗ
ꯑꯩꯗꯤ ꯁꯤꯖꯟꯁꯨ ꯋꯤꯟꯇꯔꯅ ꯍꯦꯟꯅ ꯄꯥꯝꯃꯦꯗ
ꯑꯠꯁꯥ ꯀꯩꯒꯤꯅꯣꯅꯦ
ꯍꯥꯏꯗꯤ ꯋꯤꯟꯇꯔꯅ ꯃꯦꯛ ꯀꯞ ꯇꯧꯕꯗꯨꯁꯨ ꯍꯨꯃꯥꯡ ꯊꯣꯛꯇ꯭ꯔꯦꯗꯅ
ꯎꯝ ꯑꯩ ꯑꯅꯤ ꯊꯦꯡꯅꯔꯦꯀꯣ
ꯑꯗꯒꯤ ꯑꯩꯈꯣꯏꯒꯤ ꯗ꯭ꯔꯦꯁ
ꯗ꯭ꯔꯦꯁ ꯀꯨꯝꯕ ꯁꯦꯠꯂ ꯀꯥꯟꯗꯁꯨ ꯋꯤꯟꯇꯔꯒꯤ ꯗ꯭ꯔꯦꯁꯅ ꯍꯦꯟꯅ ꯅꯨꯡꯉꯥꯏ ꯑꯆꯥ ꯌꯥ ꯎꯝ ꯑꯩꯅ ꯐꯖꯗ꯭ꯔꯥ ꯈꯪꯗꯅꯩꯗꯤ ꯑꯗꯨꯗꯤ ꯚ꯭ꯌꯨꯗꯤ
ꯎ ꯑꯩꯗꯤ ꯚꯤꯌꯨꯒꯤꯗꯤ ꯋꯤꯟꯇꯔꯅ ꯍꯦꯟꯅ ꯐꯖꯩꯌꯦ ꯑꯌꯨꯛ ꯉꯟꯇꯥꯗ ꯆꯤꯡꯗꯒ
ꯑꯥ ꯀꯥꯔꯒ ꯎꯝ ꯑꯁ ꯐꯕꯅꯤ ꯁꯟꯁꯦꯠꯀ ꯊꯣꯔꯛ- ꯄꯗꯣ ꯑꯠꯁꯥ ꯅꯪ ꯑꯗꯨꯗꯤ ꯆꯤꯡ ꯀꯥꯅꯤꯡꯕ ꯑꯣꯏꯔꯦ ꯅꯪꯁꯨ ꯑꯗꯨꯝ ꯀꯩꯅꯣꯅꯤꯗ ꯀꯣꯏꯕꯒꯨꯝꯕ ꯆꯠꯄꯥ ꯑꯠꯁꯥ ꯑꯠꯁꯥ ꯄꯨꯕꯤꯔ ꯂꯣꯏꯔꯦ ꯑꯗꯨꯗꯤ ꯀꯩꯅꯣ ꯋꯤꯟꯇꯔꯗ ꯆꯤꯡꯗ
ꯑꯩ ꯏꯁ꯭ꯅꯣꯒ ꯇꯥꯕ ꯃꯐꯝꯗꯣ ꯄꯥꯝꯦꯕ
ꯑꯥ ꯑꯆꯥ ꯁ꯭ꯅꯣ ꯇꯥꯕ ꯃꯐꯝꯗꯀꯣ ꯄꯨꯕꯨꯞꯕꯤꯗꯒꯦ ꯄꯨꯕꯤꯗꯦ ꯑꯗ ꯍꯣꯏ ꯑꯗꯨꯃꯥꯏꯅ ꯉꯁꯥꯏꯗ ꯑꯗꯨꯃꯥꯏꯅ ꯍꯥꯏꯔꯛꯑꯣ ꯃꯊꯪ ꯃꯊꯪ ꯍꯥꯏꯔꯛꯑꯣ ꯑꯃ ꯑꯃꯅꯣ ꯏꯁ꯭ꯅꯣ ꯇꯥꯄ ꯄꯥꯝꯈ꯭ꯔꯦ ꯑꯅꯤꯁꯨꯕꯗꯤ ꯆꯤꯡ ꯀꯥꯕ ꯄꯥꯝꯈ꯭ꯔꯦ ꯑꯍꯨꯝ ꯁꯨꯕꯗꯤ ꯑꯗꯨꯒ ꯑꯃꯅ ꯁꯝꯃꯔꯒꯤꯗ ꯑꯩꯅ ꯈ꯭ꯋꯥꯏ ꯄꯥꯝꯕꯗ ꯀꯣꯏꯕꯖꯕꯗ ꯎꯝ ꯍꯧꯖꯤꯛ ꯑꯩꯅ ꯂꯩꯐꯝꯁꯦ ꯁꯝꯃꯔꯒꯤ ꯀꯣꯏꯐꯝ ꯅꯨꯡꯉꯥꯏꯐꯝꯅꯤ
ꯀꯩꯅꯣꯒꯨꯝꯕꯗ ꯆꯠꯅꯤꯡꯉꯦ ꯎꯝ
ꯁꯃꯨꯇꯨ ꯃꯌꯥꯏꯗ ꯆꯠꯂꯒ ꯂꯦꯟꯃꯔꯛ ꯂꯩꯌꯦꯦ ꯂꯩꯌꯦꯦ ꯍꯧꯖꯤꯛ ꯑꯩꯅ ꯀꯩꯅꯣ ꯇꯧꯔꯁꯨ ꯂꯩꯔꯤꯕ ꯖꯒꯥꯁꯦ ꯑ
ꯁꯤꯡ
ꯏꯁꯤꯡꯒ ꯁꯥꯟꯅꯕꯗꯣ ꯎ
ꯑ ꯁꯃꯨꯗ꯭ꯔꯒꯤ
ꯀꯪꯐꯥꯟꯗ ꯅꯥꯀꯟꯗꯨ ꯀꯩꯅꯣꯒ ꯂꯩꯕ ꯃꯐꯝꯗ ꯃꯣꯏꯒꯤ ꯑꯣꯛꯇꯣꯄ ꯁꯤ ꯐꯨꯗꯀ ꯊꯤꯕ ꯃꯐꯝꯗꯣ ꯑꯗꯨꯗꯨꯅ ꯆꯠꯂꯒꯀꯣ
ꯑꯣꯇꯣꯄꯁꯀꯨꯝꯕ ꯀꯩ ꯀꯩꯒꯨꯝꯕ ꯊꯤꯕꯁꯨ ꯌꯥꯝ ꯆꯠꯅꯤꯡꯉꯤ
ꯅꯤ ꯑꯣ ꯍꯣꯏ ꯃꯔꯤ ꯁꯨꯕ ꯇꯥꯕ ꯐꯪꯉꯦ ꯃꯉꯥ ꯁꯨꯕ ꯍꯥꯏꯔꯛꯎ ꯄ
ꯑꯣ
ꯃꯔꯤ ꯃꯉꯥ ꯁꯨꯕꯅꯅꯦ
ꯑ ꯇꯧꯕꯗ ꯆꯠꯅꯤꯡꯗꯦ
ꯑꯗꯨꯗꯤ ꯀꯔꯤ ꯇꯧꯅꯤꯡꯕ ꯁꯦ ꯍꯧꯖꯤꯛ ꯃꯔꯤ ꯁꯨꯕ ꯐꯥꯎꯗꯤ ꯈꯪꯗ꯭ꯔꯦ ꯍꯧꯖꯤꯛ ꯅꯪꯅ ꯍꯥꯏꯕ ꯃꯉꯥ ꯁꯨꯕꯗꯨꯗꯤ ꯑꯩ ꯍꯧꯖꯤꯛ ꯂꯩꯐꯝꯗ ꯌꯥꯝ ꯂꯩꯔꯦ
ꯑꯣ ꯐ
ꯎ
ꯇꯃꯦ
ꯑꯕ
ꯊꯦꯡꯀꯌꯨ ꯈꯨꯌꯦꯡꯁꯤꯗꯤ
ꯇꯥꯕ꯭ꯔꯣ ꯑꯦ ꯀꯗꯧꯅꯤ ꯑꯗꯨꯝ ꯁꯤꯄꯒ ꯂꯩꯗ
ꯎꯝ
ꯎꯝ
ꯀꯣꯏꯕ ꯌꯥꯝ ꯆꯠꯅꯤꯡꯉꯦꯅ
ꯎꯝ
ꯏꯆ
ꯄꯤꯊꯤꯒꯌꯦꯅꯦꯅ ꯃꯈꯣꯟꯅꯤꯅ ꯇꯦꯡꯒꯨꯝꯗꯅ ꯌꯦ ꯅꯣꯡꯃ ꯑꯩ ꯂꯩꯐꯝꯗ ꯂꯥꯛꯎꯕ ꯑꯗꯨꯗ ꯑꯩꯅ ꯄꯨꯕ ꯀꯣꯏꯕꯤꯒꯦ ꯀꯔꯤ ꯑꯩꯒꯤ ꯂꯩꯐꯝꯗ ꯂꯥꯛꯑꯣ ꯅꯣꯡꯃ ꯀꯣꯏꯕꯥ ꯄꯨꯕꯤꯒꯦ ꯅꯣꯡꯃ ꯅꯠꯇꯦ ꯋꯥꯟ ꯍꯞꯇꯥ ꯑꯃꯥꯗꯤ ꯑꯗꯨꯝ ꯆꯪꯅꯤ ꯀꯣꯏꯕ ꯉꯝꯃꯣꯏ
ꯋꯥꯟ ꯗꯦꯗ ꯀꯣꯏꯕ ꯒꯥꯥꯏꯗꯨꯗꯤ ꯑꯣꯏꯗ꯭ꯔꯣ
ꯎꯗꯤꯗ ꯇꯃꯟꯗꯤꯗꯗꯤ ꯌꯥꯝ ꯉꯝꯗꯤꯦ ꯉꯝꯃꯣꯏꯕ ꯀꯩꯩꯅ ꯈꯟꯕ ꯌꯦꯡꯕ ꯍꯥꯏꯁꯤꯗꯤ ꯀꯣꯏꯕ ꯍꯥꯏꯁꯤꯗꯤ ꯍꯥꯏꯐꯦꯠ ꯆꯪꯉꯒ ꯀꯣꯏꯕꯗꯨ ꯅꯠꯇꯦ ꯗ ꯎ ꯑꯗꯨꯒ ꯇꯔꯨꯛ ꯁꯨꯕ ꯑꯃꯁꯨ ꯍꯥꯏꯔꯤ ꯍꯥꯏꯌꯣ ꯍꯥꯏꯌꯣ
ꯑꯩꯗꯤ ꯇꯨꯔꯒꯨꯝꯕ ꯆꯠꯄꯗꯣ ꯀꯦꯝꯄꯤꯡꯒꯨꯝꯕ ꯂꯝ ꯚꯤꯖꯤꯠ ꯇꯧꯕ ꯆꯠꯄꯗ ꯆꯠꯅꯤ ꯒꯥꯔꯤ ꯑꯃꯃꯝ ꯣꯠ ꯑꯃꯃꯝ ꯊꯧꯔꯒ
ꯌꯥꯩꯅ ꯅꯪ ꯊꯧꯕ ꯑꯩꯅ ꯇꯣꯡꯕ ꯍ ꯂꯣꯡ ꯇ꯭ꯔꯤꯄ ꯆ ꯄ ꯋꯥꯏ ꯑꯗꯨꯅꯦ ꯅꯪ ꯅꯪꯅ ꯊꯧꯕ ꯑꯩꯅ ꯇꯣꯡꯕ ꯇꯜꯂꯦ ꯏꯊꯟꯗ ꯊꯧꯔꯒ ꯆꯠꯇꯣꯏꯕ
ꯒꯥꯔꯤ ꯑꯃꯃꯝ ꯁꯦꯄꯔꯦꯠ ꯁꯦꯄꯔꯦꯠ
ꯁꯦꯄꯔꯦꯠ ꯌꯥꯔꯦꯗ ꯑꯗꯨꯗꯤ ꯅꯪ ꯊꯧꯔꯣ ꯑꯩ ꯑꯩ ꯇꯣꯡꯕ ꯍꯥꯏꯔꯗꯤ ꯌꯥꯏ ꯅꯠꯇ꯭ꯔꯒ ꯑꯩꯅ ꯊꯧꯔ ꯅꯪ ꯇꯣꯡꯕ ꯍꯥꯏꯔꯗꯤ ꯌꯥꯏ ꯍꯣꯏ ꯑꯩ ꯊꯧꯔꯒ ꯅꯪ ꯇꯣꯡꯉꯣ ꯑꯗꯨꯒ ꯄꯨꯟꯅ ꯍꯦꯕꯦꯟꯗ ꯌꯥꯏ ꯌꯥꯏ ꯗꯨꯁꯨ ꯍꯦꯕꯦꯟ ꯅꯣꯏꯅ ꯂꯣꯛꯆꯦ ꯆꯠꯂꯨꯔꯁꯤ ꯑꯗꯨꯗꯤ ꯄꯨꯟꯁꯤ ꯆꯨꯞꯄꯒꯤꯅꯦꯍꯦ
ꯎ
ꯎ